ꯎꯝ
ꯅꯨꯡꯁꯤꯕꯧ ꯇꯥꯕ꯭ꯔꯣ
ꯇꯥꯏ ꯇꯥꯏ ꯅꯨꯡꯁꯤꯕꯤ ꯃꯈꯣꯟꯁꯦ ꯇꯥꯕꯗ ꯅꯨꯉꯥꯏꯍꯦ ꯉꯁꯥꯏ ꯉꯁꯥꯏ ꯇꯧꯈꯤꯕꯗꯣ ꯍꯧꯖꯤꯛ ꯐꯥꯎ ꯑꯩ ꯅꯣꯛꯄꯗ ꯂꯣꯏꯕꯅꯦ ꯃꯉꯣꯟꯗ ꯐꯣꯟ ꯇꯧꯕ ꯅꯨꯡꯉꯥꯏꯃꯟꯕꯒꯤꯀꯣ ꯇꯥꯕ꯭ꯔꯣ
ꯇꯥꯏ ꯁꯦꯡꯅ ꯇꯥꯏꯌꯦ ꯃꯌꯦꯛ ꯁꯦꯡꯉꯦ ꯅꯪ ꯈꯨꯣꯟꯖꯦꯜ ꯅꯠꯇ꯭ꯔꯗꯤ ꯑꯇꯩ ꯇꯥꯗ꯭ꯔꯦ ꯑꯩ ꯅꯥꯀꯣꯡꯁꯤꯗ
ꯈꯨꯨꯝꯃꯨꯗꯅ ꯑꯗꯨꯗꯤ
ꯑꯗꯨ ꯅꯪꯅ ꯈꯣꯟꯁꯦ ꯐꯖꯅ ꯇꯥꯗꯦ ꯀꯥꯏ ꯐꯣꯟ ꯊꯝꯕꯅꯣ
ꯑꯦ ꯍꯧꯖꯤꯛꯐꯥꯎ ꯍꯧꯖꯤꯛꯐꯥꯎ ꯇꯥꯗꯕ꯭ꯔꯣ
ꯇꯥꯗꯤ ꯇꯥꯏꯌꯦ ꯑꯗꯨꯕꯨ
ꯊꯦꯡꯅꯕ꯭ꯔꯥ ꯍꯥꯏꯕ
ꯁꯦꯡꯗꯤ ꯁꯦꯡꯉꯦ ꯑꯗꯨꯕꯨ ꯐꯣꯟꯗꯣ ꯌꯥꯝ ꯂꯥꯞꯅ ꯊꯃ ꯃꯥꯥꯟꯜꯂꯤ
ꯑꯩ ꯑꯩ ꯐꯣꯟ ꯄꯥꯏꯔꯒ ꯑꯗꯨꯝ ꯇꯧꯕꯅꯦ
ꯈꯪꯗꯦ ꯑꯗꯨꯗꯤ ꯀꯩꯒꯤꯅꯣꯕꯨ
ꯆꯥꯛꯇꯤ ꯍꯧꯖꯤꯛ ꯆꯥꯔꯕꯣ
ꯇꯥꯏꯍꯦ ꯇꯥꯕꯕꯨꯗꯤ ꯇꯥꯏꯌꯦ ꯁꯦꯡꯉꯦ ꯑꯗꯨꯕꯨ ꯐꯣꯟꯗꯣ ꯌꯥꯝ ꯂꯥꯞꯅ ꯊꯝꯕ ꯃꯥꯜꯂꯦꯕ
ꯆꯥꯛ ꯉꯁꯥꯏ ꯆꯥꯗ꯭ꯔꯦ ꯆꯥꯗ꯭ꯔꯤ ꯍꯥꯏꯗꯨꯅ ꯆꯥꯔꯕꯣ ꯇꯥꯕꯔꯣ
ꯇꯥꯏꯌꯦ
ꯉꯁꯥꯏ ꯆꯥꯛ ꯆꯥꯗ꯭ꯔꯤ ꯍꯥꯏꯕ ꯍꯧꯖꯤꯛꯇꯤ ꯆꯥꯔꯕ꯭ꯔꯣꯕ
ꯆꯥꯗ꯭ꯔꯤ ꯌꯦꯟꯖꯥꯡ ꯍꯥꯎꯇꯦ ꯆꯥꯅꯤꯡꯗꯦ
ꯑꯗꯨꯗꯤ ꯀꯩ ꯇꯧꯁꯤꯔꯥ ꯍꯥꯏꯁꯤ
ꯆꯥꯅꯤꯡꯗꯕꯒꯤꯅꯤ ꯑꯩꯁꯦ ꯆꯥꯛ ꯆꯥꯅꯤꯡꯗꯦ ꯍꯥꯏꯕꯒꯤ ꯋꯥꯠ ꯋꯥꯊꯤ ꯆꯥꯕꯗ ꯄꯨꯛ ꯊꯜꯂꯕꯅꯤ
ꯀꯅꯅ ꯋꯥꯊꯤ ꯉꯥꯡꯕ
ꯆꯥꯛ ꯆꯥꯅꯤꯡꯗꯦ ꯉꯥꯛꯇ ꯍꯥꯏꯕꯒꯤ ꯑꯩꯈꯣꯏ ꯌꯨꯝꯗꯩꯅꯦ ꯋꯥꯊꯤꯁꯤ ꯆꯥꯕꯗ ꯂꯣꯏꯔꯕꯅꯤ
ꯑꯗꯣ ꯀꯩ ꯃꯔꯥꯜꯒꯤ ꯅꯪ ꯋꯥꯊꯤ ꯆꯥꯔꯤꯅꯣꯕ ꯃꯔꯥꯜ ꯑꯝꯗꯤ ꯂꯩꯔ ꯃꯔꯝ ꯂꯩꯔꯝꯒꯅꯦꯕ ꯅꯪ ꯋꯥꯊꯤ ꯋꯥꯊꯤ ꯆꯥꯏ ꯍꯥꯏꯕꯗꯣ
ꯆꯥꯅꯤꯡꯗꯕꯩꯅꯦꯕ ꯑꯩꯗꯣ ꯆꯥꯛ ꯆꯪꯗꯦꯕ ꯑꯗꯨꯒꯤꯅꯦꯕ
ꯎꯝ ꯍꯥ ꯑꯩꯗꯤ ꯆꯥꯛ ꯆꯥꯗ꯭ꯔꯁꯨ ꯃꯤꯉꯣꯟꯗ ꯐꯣꯟ ꯇꯧꯔꯗꯤ ꯄꯨꯛ ꯊꯜꯂꯦꯗ
ꯍꯣꯏ ꯑꯗꯨꯏꯅꯦ ꯚꯤꯇꯥꯃꯤꯟ ꯍꯥꯏꯗꯣ
ꯎꯝ ꯁꯦꯡꯕ ꯕꯤꯠꯃꯤꯟꯅꯅꯤ ꯅꯪꯁꯦ
ꯑꯩꯉꯣꯟꯗ ꯄꯨꯛ ꯊꯟꯍꯟꯕꯒꯤꯁꯨ ꯂꯥꯝꯍꯟꯕꯒꯤꯁꯨ ꯂꯥꯏꯅꯥ ꯅꯥꯍꯟꯕꯒꯤꯁꯨ ꯐꯍꯟꯕꯒꯤꯁꯨ ꯂꯣꯏ ꯂꯩꯕꯅꯤ
ꯑ ꯌꯥ ꯍꯧꯖꯤꯛ ꯑꯩ ꯈꯜꯂꯤꯗꯣ ꯆꯨꯝꯃꯤꯍꯦ ꯅꯪ ꯅꯉꯣꯟꯗ ꯐꯣꯟ ꯇꯧꯔꯗꯤ ꯑꯅꯥꯕꯁꯤꯡꯗꯨ ꯑꯩꯈꯣꯏ ꯐꯥꯔꯅꯤꯅꯦ ꯑꯗꯨꯗꯤ ꯆꯨꯝꯗ꯭ꯔꯣ ꯍꯜꯂꯣ ꯍꯜꯂꯣ ꯇꯗꯕ꯭ꯔꯣ ꯍꯜꯂꯣ